ꯇꯥꯏꯌꯦ
ꯀꯔꯤ ꯇꯧꯔꯤ ꯅꯣ
ꯅꯪꯗꯤ
ꯑꯦ ꯑꯩꯁꯦ ꯁꯨꯝ ꯂꯩꯔꯤꯗ ꯍꯧꯖꯤꯛꯇꯤ ꯊꯕꯛ ꯂꯩꯇꯕꯅꯤꯅ
ꯎꯝ ꯈꯣꯟꯁꯦ ꯌꯥꯝ ꯇꯥꯞꯄꯦꯗ ꯑꯩ ꯈꯣꯟꯗꯤ ꯌꯥꯝ ꯆꯥꯎꯔꯕꯅꯤꯕ
ꯎꯝ
ꯆꯥꯎꯗꯕ꯭ꯔꯣ
ꯆꯥꯎꯋꯦ
ꯑꯗꯨꯅꯦ ꯅꯪꯗꯤ ꯅꯪ ꯏꯪꯈꯣꯜꯗꯤ ꯌꯥꯝ ꯄꯤꯛꯑꯦꯕ
ꯀꯥꯟꯅ ꯉꯥꯡꯕꯅꯦ ꯑꯩꯁꯨ
ꯎꯝ ꯑꯗꯨꯝ ꯄꯤꯛꯏ ꯑꯩꯒꯤꯗꯣ
ꯆꯥꯛ ꯆꯥꯔꯕꯣ
ꯎꯝ ꯆꯥꯔꯦ ꯅꯪꯗꯤ
ꯑꯩꯁꯨ ꯆꯥꯔꯦ
ꯀꯩ ꯍꯤꯡꯖꯥꯡ
ꯀꯩꯅꯣ ꯕꯤꯟ ꯐꯔꯥꯏ
ꯎꯝ ꯍꯥꯎꯕ꯭ꯔꯣ
ꯎꯝ
ꯍꯥꯎꯕ꯭ꯔꯣ
ꯀꯔꯤꯒꯤ ꯍꯥꯎꯇꯥꯕ꯭ꯔꯣꯅꯦ ꯍꯥꯎꯍꯟꯕꯥ ꯌꯥꯗ꯭ꯔꯣ
ꯎꯝ
ꯅꯪꯅ ꯊꯣꯡꯕ꯭ꯔꯣ
ꯏꯃꯥꯅ ꯊꯣꯡꯕꯅꯦ
ꯎꯝ ꯅꯣꯏ ꯅꯥꯃꯅ ꯊꯣꯡꯕ ꯍꯥꯎꯇꯕ
ꯇꯥꯕꯔꯣ
ꯇꯥꯏꯌꯦ ꯇꯥꯏ
ꯎꯝ ꯀꯅꯥꯗ ꯋꯥꯔꯤ ꯁꯥꯔꯤꯅꯣ ꯅꯪꯗꯣ ꯇꯞꯅ ꯇꯞꯅ ꯁꯥꯏꯌꯦ
ꯁꯥꯗꯦ ꯀꯩꯅꯦ
ꯃꯤ ꯑꯃꯗꯨ ꯇꯞ ꯇꯞꯅ ꯋꯥꯔꯤ ꯁꯥꯕ ꯃꯥꯂꯦ ꯅꯪꯗꯣ ꯅꯪꯒꯤ ꯅꯥꯀꯟꯗ ꯃꯤ ꯑꯃ ꯐꯝꯕ ꯃꯥꯜꯂꯦꯕ
ꯐꯝꯗꯦꯅꯦ ꯍꯧꯖꯤꯛꯇꯤ ꯑꯩ
ꯅꯪꯗꯤ ꯕꯤꯟꯁ ꯆꯥꯕꯒꯤꯔꯥ ꯈꯪꯗꯦꯗ ꯋꯥ ꯇꯞ ꯇꯞꯅ ꯉꯥꯡꯉꯤꯗ
ꯅꯣꯏ ꯃꯤ ꯀꯌꯥ ꯂꯩꯕ꯭ꯔꯣ ꯍꯧꯖꯤꯛꯇꯤ
ꯎꯝ ꯄꯨꯟꯅ ꯂꯩꯕ꯭ꯔꯥ
ꯎꯝ ꯍꯣꯏ
ꯏꯃꯥ ꯕꯥꯕꯥ ꯏꯕꯨꯡ ꯑꯩ ꯑꯩꯈꯣꯏ ꯀꯥꯖꯤꯟ ꯅꯨꯄꯤ ꯑꯃ ꯑꯗꯨꯒ ꯎꯝ ꯏꯕꯨꯡꯒꯥ ꯅꯠꯇꯦ ꯑꯩꯈꯣꯏꯒꯤ ꯀꯥꯖꯤꯟ ꯕ꯭ꯔꯥꯗꯔ ꯑꯃꯒ ꯂꯩ ꯑꯗꯨꯗꯤ ꯎꯝ
ꯎꯝ ꯅꯪ ꯍꯧꯖꯤꯛ ꯇꯣꯉꯥꯟꯅ ꯂꯩꯕ ꯅꯪꯗꯤ
ꯑꯩꯒꯤ ꯔꯨꯝꯗ ꯂꯩꯕꯅꯦ ꯍꯧꯖꯤꯛꯇꯤ
ꯎꯝ ꯅꯪ ꯅꯇꯣꯝꯇ ꯇꯨꯝꯕ꯭ꯔꯣ
ꯎꯝ ꯏꯅꯥꯎ ꯅꯨꯄꯤ ꯑꯃꯥꯒꯥ
ꯎꯝ ꯅꯇꯣꯝꯗ ꯇꯨꯝꯕꯗꯤ ꯍꯥꯏꯅꯕ꯭ꯔꯣ
ꯎꯝ ꯑꯩꯗꯤ ꯎꯝ ꯐꯩ ꯐꯩꯌꯦ ꯑꯩꯗꯤ ꯏꯇꯣꯝꯇ ꯇꯨꯝꯕ ꯌꯥꯗꯦ ꯅꯣꯏꯗꯤ ꯑꯗꯨꯝ ꯇꯨꯝꯃꯛꯄꯅꯤꯅ ꯌꯥꯔꯝꯒꯅꯤ
ꯎꯝ
ꯌꯥꯝ ꯇꯨꯝꯅꯤꯡꯔꯥꯒ ꯉꯥꯡꯕ ꯃꯥꯜꯂꯤꯗ ꯎꯝ ꯎꯝ
ꯉꯁꯤ ꯕꯣꯜ ꯌꯦꯡꯗꯣꯏꯅꯤ ꯀꯩꯅꯣ
ꯑꯗꯣ ꯄꯨꯡ ꯀꯌꯥꯗ ꯂꯥꯛꯀꯅꯤ ꯍꯥꯏꯕ꯭ꯔꯣ
ꯎꯝ
ꯄꯨꯡ ꯀꯌꯥꯗ ꯂꯥꯛꯀꯅꯤ ꯍꯥꯏꯕ꯭ꯔꯥ ꯈꯪꯕ꯭ꯔꯥ
ꯃꯧꯔꯣ
ꯎꯝ
ꯅꯥꯏꯟ ꯊꯥꯔꯇꯤ
ꯑꯣ ꯉꯁꯤ ꯀꯔꯝꯕ ꯄ꯭ꯂꯦꯟ ꯂꯩꯕ꯭ꯔꯣ
ꯏꯡꯂꯦꯟꯒ ꯀꯨꯟꯗꯣ ꯍꯥꯏ ꯑꯣ ꯈꯪꯗꯦ ꯃꯥꯗꯣ ꯃꯤꯡꯗꯣ ꯈꯪꯗꯦ ꯑꯩ
ꯎꯝ ꯀꯔꯝꯕꯒꯤ ꯁꯞꯄꯣꯔꯠ ꯇꯧꯕ꯭ꯔꯣ ꯅꯪꯗꯤ ꯑꯁ ꯑꯩꯗꯤ ꯌꯦꯡꯅꯤꯡꯉꯥꯏ ꯂꯩꯇꯤꯌꯦ
ꯇꯥꯅꯤꯡꯉꯥꯏ ꯂꯩꯇꯦ ꯑꯗꯨ ꯑꯣꯏꯔꯁꯨ ꯏꯅꯥꯎꯅꯨꯄꯤꯅ ꯌꯦꯡꯕ ꯆꯠꯁꯤ ꯍꯥꯏꯕꯗꯨꯒ ꯑꯩ ꯆꯠꯀꯗꯕ ꯃꯥꯜꯂꯦ ꯉꯁꯤ
ꯀꯩꯗ
ꯑꯩꯈꯣꯏ ꯌꯨꯝ ꯃꯅꯥꯛꯇꯅꯦ ꯑꯩꯈꯣꯏꯗꯗꯤ ꯇ ꯇꯥ ꯀꯥꯏꯗꯣ ꯎꯝ ꯍꯧꯖꯤꯛ ꯀꯔꯝ ꯇꯧꯗ꯭ꯔꯕ ꯑꯗꯨꯗꯤ
ꯎꯝ
ꯎꯝ
ꯑꯗꯨꯅꯦ ꯑꯩꯈꯣꯏ ꯏꯅꯦ ꯈꯣꯏꯗꯨꯁꯨꯀꯣ ꯑꯗꯣ ꯇꯥꯇꯥ ꯁ꯭ꯀꯥꯏ ꯊꯝꯕꯒꯤ ꯃꯣꯏ ꯌꯨꯝꯗꯣ ꯃꯤ ꯃꯌꯥꯝ ꯃꯌꯥꯝ ꯂꯥꯛꯑꯒ ꯕꯣꯜ ꯌꯦꯡꯅꯔꯤꯕ
ꯑꯩꯗꯤ ꯆꯠꯇꯦꯗ
ꯑꯩꯈꯣꯏ ꯏꯕꯣꯛ ꯈꯣꯏꯗꯁꯨ ꯊꯝꯗꯤ ꯊꯝꯃꯦꯕꯀꯣ ꯑꯗꯣ
ꯑ ꯅꯍꯥꯟꯗꯣ ꯏꯅꯦꯒꯤ ꯃꯆꯥꯁꯤꯡꯁꯨ ꯂꯥꯛꯄ ꯍꯥꯏꯗꯤ ꯃꯣꯏꯁꯨ ꯁ꯭ꯀꯨꯜ ꯁꯨꯇꯤ ꯊꯥꯕꯅꯤꯅ ꯑꯗꯣ ꯉꯔꯥꯡ ꯉꯔꯥꯡ ꯑꯃꯨꯛ ꯆꯠꯈ꯭ꯔꯦꯕ ꯃꯣꯏꯗꯣ ꯑ ꯃꯣꯏ ꯆꯠꯄꯒꯤ ꯑꯩꯁꯨ ꯏꯇꯣꯝꯇꯗꯤ ꯌꯦꯡꯕ ꯅꯨꯡꯉꯥꯏꯔꯣꯏꯗꯅ
ꯎꯝ ꯏꯕꯣꯛꯁꯨ ꯌꯦꯡ ꯃꯥꯁꯨ ꯇꯨꯝꯈ꯭ꯔꯦ ꯑꯗꯣ ꯑꯩꯈꯣꯏ ꯑꯪꯀꯜꯁꯨ ꯂꯩꯇꯦ ꯇꯤꯚꯤꯗ ꯌꯦꯡꯕꯅꯗꯤ ꯅꯨꯡꯉꯥꯏꯕꯅꯤꯕ ꯐꯣꯟꯗꯗꯤ ꯌꯦꯡꯗ꯭ꯔꯤꯕꯅꯤꯅ ꯌꯦꯡꯕꯁꯨ ꯍꯩꯇꯦꯕ
ꯑꯁ ꯐꯣꯟꯗꯗꯤꯀꯣ ꯌꯥꯝ ꯄꯤꯛꯑꯦ ꯌꯦꯡꯕꯁꯨ ꯇꯜꯂꯤꯗ
ꯑꯗꯨꯅꯦ
ꯅꯪꯗꯤ ꯕꯤꯇꯅꯤ ꯊꯕꯛ ꯌꯥꯝ ꯇꯧꯔꯝꯗꯧ ꯃꯥꯜꯂꯦ ꯅꯪꯗꯨ ꯎꯝ ꯊꯝ
ꯌꯨꯝꯒꯤ ꯊꯕꯛ ꯑꯗꯨꯝ ꯇꯧꯔꯒ ꯂꯩ ꯍꯥꯏꯗꯤ ꯃꯔꯛ ꯃꯔꯛꯇ ꯁ꯭ꯀꯨꯜ ꯆꯠꯂꯦ ꯑꯗꯨꯒ ꯌꯨꯝꯒꯤ ꯊꯕꯛ ꯑꯗꯨꯝ ꯇꯧꯔꯒ ꯂꯩꯗ ꯏꯪꯈꯣꯜꯒꯤ ꯊꯕꯛ ꯑꯗꯨꯒꯨꯝꯕ
ꯊꯕꯛ ꯌꯥꯝ ꯐꯩꯌꯦ
ꯑꯁ ꯅꯪꯁꯨ ꯇꯧꯔꯒ ꯂꯩꯕ ꯅꯠꯇ꯭ꯔꯣ
ꯎꯝ ꯊ ꯇꯧꯗꯦꯗ ꯑꯩ
ꯅꯪ ꯍꯧꯖꯤꯛꯀꯥꯟ ꯊꯕꯛ ꯇꯧꯗꯕ꯭ꯔꯥ
ꯎꯝ ꯍꯝ ꯁ꯭ꯀꯨꯜ ꯁ꯭ꯀꯨꯜꯗ ꯑꯣꯥꯖꯥ ꯇꯧꯔꯤꯑꯦ ꯀꯤꯟꯗꯔꯒꯥꯔꯗꯦꯟꯗ ꯀꯤꯟꯗꯔꯒꯥꯔꯗꯦꯟ ꯒꯤ
ꯎꯝ ꯑꯦ ꯀ꯭ꯂꯥꯁ ꯀꯌꯥꯒꯤ
ꯅꯣ ꯄ꯭ꯔꯥꯏꯃꯔꯤꯅꯤꯗ
ꯎꯝ ꯐꯩꯀꯣ
ꯊꯕꯛ ꯂꯩꯇꯕꯒꯤ ꯑꯗꯨꯝ ꯇꯧꯕꯅꯦ ꯌꯨꯝ ꯂꯩꯕꯁꯦ ꯊꯕꯛ ꯂꯩꯇ꯭ꯔꯗꯤ
ꯈꯂꯝꯃꯅꯤꯅꯦ
ꯇꯧꯍꯧꯔꯣꯗꯅ ꯑꯗꯨꯗꯤ ꯌꯥꯝ ꯋꯥꯕꯖꯅꯤꯗ ꯎꯝ ꯋꯥꯕꯅꯦ ꯇꯂꯦ
ꯎꯝ ꯇꯟꯕꯅꯦ ꯑꯣꯖꯥ ꯄꯨꯕꯁꯦ ꯇꯟꯕꯅꯦ ꯍꯥꯏꯗꯤ ꯋꯥꯕꯅꯦꯕ
ꯃꯣꯏꯗꯣ ꯌꯥꯝ ꯄꯤ ꯍꯣꯏ ꯍꯣꯏ ꯇꯥꯏꯌꯦ
ꯑꯣ ꯍꯥꯏꯌꯣ ꯍꯥꯏꯌꯣ
ꯌꯥꯝ ꯄꯤꯛꯄꯅꯤꯅꯀꯣ ꯁꯤꯗꯦꯟꯁꯤꯅ ꯑ ꯇꯔꯥꯁꯤꯅ ꯑꯩꯈꯣꯏꯕꯨ ꯎꯁꯤꯠꯇꯕꯅꯤ
ꯑꯩꯒ ꯆꯞ ꯃꯥꯟꯅꯩ ꯅꯪꯁꯨ ꯑꯉꯥꯡꯁꯤꯡꯕꯨ ꯂꯥꯏꯔꯤꯛ ꯇꯝꯕꯁꯦ ꯋꯥꯕꯅꯦ ꯑꯃꯨꯛꯀꯁꯨ ꯃꯣꯏꯗꯤ ꯒ꯭ꯌꯥꯟ ꯇꯥꯗꯕꯅꯤꯅꯀꯣ ꯍꯥꯏꯗꯤ ꯉꯥꯎꯁꯨ ꯉꯥꯎꯁꯤꯟꯅꯒꯅꯤ ꯑꯗꯨꯒ ꯑꯩꯈꯣꯏꯅ ꯍꯩꯕꯁꯨ ꯆꯥꯡꯔꯣꯏꯕ
ꯎꯝ
ꯑꯗꯨꯏ ꯑꯩꯈꯣꯏꯅ ꯑꯗꯨꯝ ꯌꯦꯡꯁꯤꯟꯕꯗꯣ ꯗꯔꯀꯥꯔ ꯇꯥꯕꯅꯦꯕ ꯑꯁ ꯃꯅꯥꯛ ꯀꯟꯕꯅꯤꯅ ꯃꯣꯏ ꯇꯥꯛꯄꯁꯦ ꯋꯥꯕꯅꯤꯅ ꯒ꯭ꯌꯥꯟ ꯇꯥꯗꯕꯅꯤꯅ ꯎꯝ
ꯆꯥꯏꯕꯁꯨ ꯆꯥꯏꯕ ꯌꯥꯗꯕ ꯑꯩꯈꯣꯏꯒꯤ ꯑꯩꯁꯨ ꯑꯩꯈꯣꯏꯗ ꯄꯥꯏꯕꯤꯗꯦ ꯑꯗꯨꯒꯤ ꯑꯁ
ꯎꯝ ꯑꯁ ꯃꯤ ꯇꯣꯂꯣꯞꯗꯤ ꯀꯌꯥ ꯀꯌꯥ ꯆꯥꯕ꯭ꯔꯣ
ꯌꯥꯝꯗ꯭ꯔꯦ ꯒꯔꯤꯁꯨꯨ ꯑꯗꯨ ꯑꯗꯨꯝ ꯆꯥꯡ ꯅꯥꯏꯅ ꯐꯪꯗꯦ ꯑꯗꯨꯒꯤ ꯑꯁ
ꯀꯌꯥ ꯀꯌꯥ ꯑꯣꯏꯕ꯭ꯔꯣ ꯇꯣꯂꯦꯄꯗꯤ
ꯄꯦꯟ ꯀꯦꯒꯨꯝꯕꯗꯤ ꯄꯤꯌꯦ
ꯑꯗꯨ ꯌꯥꯝꯃꯤꯗꯨꯗꯤ
ꯀꯩꯅꯣ
ꯎꯝ ꯂꯤꯁꯤꯡ ꯇꯔꯥꯒꯨꯝꯕꯗꯨ ꯌꯥꯝ